ꯑꯩ ꯑꯃꯨꯛꯀ ꯀꯣꯜ ꯇꯧꯔꯒ ꯕꯤꯖꯤ ꯍꯥꯏꯕꯗꯣ ꯑꯃꯨꯛꯀ ꯊꯣꯛꯄꯒꯤ ꯑꯁ ꯌ ꯌꯥꯗ꯭ꯔꯕꯅ ꯈꯟꯕ
ꯑꯣ ꯑꯁ ꯅꯨꯡꯉꯥꯏꯕꯁꯤꯕꯨ ꯉꯁꯤꯁꯦ ꯀꯔꯤ ꯇꯧꯁꯤꯔꯥ ꯈꯪꯗ꯭ꯔ‌ꯦ ꯅꯪꯁꯨ ꯂꯥꯛꯔꯝꯃꯤꯅꯤꯅꯦ
ꯎꯝ ꯍꯧꯖꯤꯛꯇ ꯒ꯭ꯔꯨꯞ ꯌꯦꯡꯂꯒ ꯅꯪ ꯐꯥꯕꯒꯤ ꯑꯩꯁꯨ ꯌꯦꯡꯕ
ꯎꯝ ꯑꯩꯁꯨ ꯉꯁꯤꯗꯤ ꯍꯔꯥꯎꯕꯒꯤ ꯊꯥꯈ꯭ꯔꯦ ꯑꯁ ꯑꯩꯒꯤ ꯒꯤ ꯅꯨꯄꯥꯁꯤ ꯑꯩꯈꯣꯏ ꯎꯝ ꯑꯩꯈꯣꯏ ꯚꯦꯔꯤꯐꯥꯏ ꯇꯧꯕ ꯅꯨ ꯑ ꯑꯩꯈꯣꯏ ꯑ ꯅꯠꯇꯦ ꯑꯃꯨꯛꯀ ꯀꯧꯈ꯭ꯔꯦ ꯑꯩꯁꯦ ꯑ ꯌꯥꯔꯦ ꯇꯨ
ꯎꯝ
ꯍꯥꯏꯅꯤꯡꯉꯥꯏ ꯂꯩꯇꯕꯒꯤ
ꯍꯥꯏꯅꯤꯡꯉꯥꯏ ꯂꯩꯇꯕꯒꯤꯀꯣ ꯍꯔꯥꯎꯃꯟ ꯇꯟ ꯕꯒꯤ ꯑꯩꯁꯦ ꯑꯩꯒꯤ ꯏꯁꯇꯦꯇꯁ ꯑꯗꯨꯁꯨ ꯃꯣꯏꯕꯨ ꯅꯨꯡꯁꯤꯔꯒ ꯍꯥꯞꯈ꯭ꯔꯦ
ꯎꯝ ꯍꯥꯞꯄꯤꯈ꯭ꯔꯣ ꯍꯥꯞꯊꯣꯛꯈ꯭ꯔꯥꯁꯨ ꯌꯥꯔꯦ ꯅꯪꯕꯨꯁꯨ ꯑꯁ ꯑꯩ ꯌꯥꯝ ꯍꯔꯥꯎꯕꯅꯦ
ꯎꯝ ꯑꯩꯒꯤ ꯃꯇꯝꯗꯨꯒ ꯆꯞ ꯆꯥꯕꯅꯤꯅꯦ ꯍꯧꯖꯤꯛ
ꯍꯥꯏꯕꯗꯤ ꯑꯁꯤ ꯊꯥꯗꯤ ꯑꯩ ꯌꯥꯝꯅꯁꯨ ꯋꯥꯗꯦꯕꯀꯣ ꯌꯨꯝ ꯗꯑꯗꯨꯝ ꯂꯩꯔꯒ ꯂꯩꯕ ꯑꯗꯨꯒ ꯆꯦꯈꯣꯏꯅꯁꯨ ꯑꯩꯕꯨ ꯅꯨꯡꯁꯤꯔꯒ ꯀꯤꯠꯆꯦꯟꯒꯨꯝꯕ ꯆꯪꯕꯁꯨ ꯀꯔꯤꯅꯣ ꯊꯤꯡꯕ ꯌꯥꯔꯦ ꯌꯥꯔꯦ ꯌꯥꯔꯦ ꯍꯥꯏꯔꯒꯀꯣ ꯑꯗꯨ ꯑꯩꯅ ꯗꯤꯁ ꯋꯥꯁ ꯀꯨꯝꯕ ꯇꯧꯔꯁꯨ ꯃꯣꯏꯁꯦ ꯅꯨꯡꯉꯥꯏ ꯎꯕꯗ ꯅꯨꯡꯉꯥꯏꯇꯕ ꯃꯜꯂꯦ ꯌꯥꯔꯦ ꯌꯥꯔꯦ ꯌꯥꯔꯦ ꯅꯪ ꯆꯠꯈ꯭ꯔꯣ ꯍꯥꯏꯕꯒꯤ ꯑꯩꯗꯣ ꯃꯇꯝ ꯌꯥꯝ ꯂꯩꯈ꯭ꯔꯕ ꯑꯗꯨꯒꯤ ꯁꯤꯗ ꯇꯞ ꯆꯥꯅ ꯍꯣꯏ ꯃꯤ ꯑꯁꯤ ꯗ
ꯅꯪ ꯑꯉꯥꯡꯁꯤꯡ ꯑꯗꯨꯝ ꯌꯦꯡꯁꯤꯟꯕꯗꯣ ꯍꯣꯏ ꯐꯔꯦ ꯎꯝ ꯎꯝ
ꯑꯁ ꯌꯦꯡꯁꯤꯟꯗꯦꯗ ꯃꯣꯏꯕꯨꯁꯨ ꯑꯗꯨꯝ ꯑꯩꯅ ꯇꯧꯕ ꯉꯝꯃꯤ ꯑꯩ ꯍꯥꯏꯗꯤ ꯃꯣꯏ ꯃꯃꯥꯒ ꯄꯄꯥꯒ ꯑꯗꯨꯝ ꯇꯧꯒꯦ ꯍꯥꯏꯗꯤ ꯑꯩꯒꯤꯀꯣ ꯑꯉꯥꯡ ꯈ꯭ꯋꯥꯏꯗꯒꯤ ꯑꯉꯥꯡ ꯂꯩꯕꯗꯣ ꯆꯍꯤ ꯑꯍꯨꯝ ꯁꯨꯈ꯭ꯔꯦ ꯑꯩꯒꯤ ꯑꯌꯥꯝꯕꯒꯤ ꯃꯆꯥꯗꯣ ꯑꯩꯅ ꯄꯨꯒꯦ ꯍꯥꯏꯔꯗꯤ ꯉꯁꯤꯗꯤ ꯑꯩ ꯃꯥꯕꯨ ꯄꯨꯕꯅꯦ ꯄꯨ ꯄꯨꯔꯒ ꯃꯥꯁꯦ ꯇꯨꯝꯊꯣꯛ ꯍꯧꯈ꯭ꯔꯦ ꯑꯗꯨ ꯅꯍꯥꯟꯗꯤꯀꯣ ꯑꯩꯅ ꯉꯁꯤ ꯁꯦ ꯃꯥꯁꯦ ꯃꯁꯥ ꯉꯝꯗꯕꯀꯣ ꯑꯗꯨ ꯉꯔꯥꯡꯁꯨ ꯆꯥꯛ ꯆꯥꯗꯦ ꯅꯨꯡꯗꯥꯡꯗ ꯑꯗꯨꯒꯤ ꯃꯥꯁꯦ ꯌꯥꯝ ꯋꯥꯈ꯭ꯔꯕ ꯃꯥꯜꯂꯦ ꯑꯗꯨꯒꯤ ꯃꯉꯣꯟꯗ ꯂꯥꯛꯔꯒ ꯑꯅꯥꯏ ꯑꯅꯥꯏ ꯃꯥꯕꯨ ꯄꯨꯕꯤꯌꯣ ꯍꯥꯏꯕꯀꯣ ꯍꯣꯏ ꯍꯣꯏ ꯄꯨꯒꯦ ꯍꯥꯏꯅꯕ ꯑꯩ ꯄꯨꯕꯅꯤ ꯄꯨꯔꯒ ꯑꯗꯨꯝ ꯍꯧꯈ꯭ꯔꯦ ꯍꯧꯍꯠꯂꯒ ꯑꯩꯉꯣꯟꯗ ꯑꯗꯨꯝ ꯎꯝ ꯂꯩ ꯂꯩꯔꯕ ꯑꯁ ꯅꯨꯡꯁꯤꯃꯟꯈ꯭ꯔꯦꯗ ꯅꯍꯥꯟꯗꯤ ꯑꯗꯨ ꯅꯨꯄꯤꯗꯣ ꯑꯩꯅ ꯄꯨꯁꯦ ꯍꯥꯏꯔꯒ ꯑꯁ ꯑꯅꯥ ꯅꯪ ꯋꯥꯒꯅꯤ ꯅꯪ ꯕꯦꯕꯤ ꯕꯦꯕꯤ ꯑꯃ ꯑꯁꯤꯗ ꯂꯩꯈ꯭ꯔꯦꯅ ꯑꯩ ꯄꯨꯔꯗꯤ ꯅꯪ ꯋꯥꯅꯤ ꯑꯗꯨꯝ ꯍꯥꯏꯕꯀꯣ ꯑꯁꯤꯁꯦ ꯃꯥ ꯋꯥꯃꯟꯕꯗꯒꯤ ꯑꯣꯏꯔꯝꯒꯅꯤ ꯑꯩꯉꯣꯟꯗ ꯄꯨꯕꯤꯌꯣ ꯍꯥꯏꯅ ꯂꯥꯛꯄꯗꯣ ꯑꯩꯗꯤ ꯑꯁ ꯅꯨꯡꯁꯤꯈ꯭ꯔꯕꯅꯦ ꯉꯁꯤ
ꯎꯝ
ꯃꯥꯁꯦ ꯆꯥꯛ ꯆꯥꯗꯕ ꯀꯔꯤꯁꯨ ꯆꯥꯗꯕꯒꯤ ꯑꯗꯨꯝ ꯃꯣꯔꯅꯤꯡꯗꯗꯤ ꯍꯧꯁꯨ ꯍꯧꯒꯠꯄ ꯉꯝꯗꯕꯅꯦ ꯑꯗꯨ ꯑꯩꯈꯣꯏꯅ ꯆꯥꯛ ꯈꯔ ꯄꯤꯖꯔꯒꯀꯣ ꯑꯃꯨꯛꯀ ꯍꯨꯗꯣꯛꯈ꯭ꯔꯕ ꯆꯥ ꯄꯤ ꯊꯥꯔꯒ ꯑꯃꯨꯛꯀ ꯍꯨꯟꯗꯣꯛꯈ꯭ꯔꯕ ꯑꯁ ꯌꯥꯝ ꯃꯣꯔꯅꯤꯡꯗꯗꯤ ꯌꯥꯝ ꯋꯥ ꯋꯥꯔꯕ ꯑꯗꯨꯒ ꯆꯥꯛ ꯈꯔ ꯑ ꯌꯨꯔꯨꯝꯒ ꯀꯣ
ꯎꯝ
ꯌꯦꯔꯨꯝꯒ ꯆꯥꯛ ꯈꯔ ꯆꯥꯏꯑꯦ ꯑꯗꯨꯒ ꯑꯩꯅ ꯕꯅꯅꯥ ꯄꯤꯖꯥꯕ ꯕꯅꯅꯥ ꯑꯅꯤ ꯕꯅꯅꯥꯁꯨ ꯌꯥꯝ ꯆꯥꯎꯕ ꯅꯠꯇꯦꯅ ꯑ ꯌꯥꯝ ꯄꯤꯄ ꯑꯗꯨ ꯄꯤꯇꯩ ꯄꯤꯖꯔꯒ ꯑꯃ ꯑꯦꯅꯔꯖꯤ ꯂꯥꯛꯄ ꯀꯥꯟꯗ ꯁꯥꯟꯅꯅꯤꯡꯕ ꯑꯃꯨꯛ ꯀꯂꯥꯛꯄ
ꯍꯣꯏ ꯑꯉꯥꯡꯁꯤꯡꯗꯤ ꯑꯗꯨꯃꯥꯏꯅ ꯇꯧꯕꯅꯦ
ꯎꯝ ꯑꯗꯨꯒ ꯑꯩꯉꯣꯟꯗ ꯅꯌꯦ ꯅꯌꯦ ꯑ ꯑꯦ ꯀꯔꯤꯅꯣꯗꯤ ꯆꯥꯅꯤꯡꯉꯦ ꯆꯣꯀ꯭ꯂꯦꯠꯇꯤ ꯆꯥꯅꯤꯡꯉꯦ ꯍꯥꯏꯕꯒ
ꯑ
ꯕꯩ ꯌꯥꯒꯦꯔꯥꯅ ꯑꯗꯨꯝ ꯍꯪꯉꯅꯦ
ꯑꯣ ꯑꯁ ꯑꯉꯥꯡꯅ ꯑꯗꯨꯃꯥꯏꯅ ꯇꯧꯕꯔ ꯀꯥꯟꯩ ꯌꯥꯝ ꯅꯨꯡꯁꯤꯕꯅꯦ
ꯑ ꯁꯤ ꯍꯣꯏ ꯄꯤꯁꯥ ꯔꯣꯏ ꯍꯥꯏꯔꯁꯨ ꯑꯗꯨ ꯃꯣꯏꯒꯤ ꯁꯔꯤ ꯑ ꯃꯥꯅ ꯃꯥꯒꯤ ꯋꯥꯉꯥꯡ ꯇꯥꯔꯒꯀꯣ ꯀꯔꯤꯅꯣ ꯌꯥꯝ ꯅꯨꯡꯁꯤꯈ꯭ꯔꯕ
ꯑ
ꯑꯃꯨꯛꯀ ꯑꯗꯨꯗ ꯂꯩꯇ꯭ꯔꯗꯤ ꯃꯣꯏꯁꯨ ꯌꯥꯝ ꯕꯣꯔꯤꯡ ꯆꯠꯀꯅꯤ
ꯎꯝ ꯂꯣꯏꯈ꯭ꯔꯦꯗ ꯃꯣꯏꯗꯤ ꯌꯥꯝ ꯃꯤ ꯌꯥꯝꯕꯒꯤ
ꯎꯝ
ꯍꯧꯖꯤꯛꯀꯥꯟ ꯑꯩ ꯁꯤ ꯄꯣꯛ ꯆꯥꯎꯕꯒꯤ ꯑꯩꯉꯣꯟꯗꯁꯨ ꯑꯗꯨꯝ ꯅꯍꯥꯟꯒꯨꯝꯅ ꯂꯥꯛꯇꯦ ꯇꯤ ꯂꯥꯛꯑ ꯑꯗꯨ ꯑꯣꯏꯔꯁꯨ ꯅꯍꯥꯟꯗꯤ ꯑꯗꯨꯝ ꯂꯩꯌꯦꯅꯀꯣ ꯄꯨꯕꯤꯌꯣ ꯑꯗꯨꯝ ꯇꯧꯕꯤꯌꯣ ꯇꯧꯕꯤꯌꯣ ꯑꯗꯨꯝ ꯍꯥꯏꯕꯗꯣ ꯑꯗꯨ ꯍꯧꯖꯤꯛ ꯀꯗꯤꯤ ꯑꯗꯨꯝ ꯇꯧꯗꯦ
ꯑꯣ ꯒꯟ ꯇꯥꯈ꯭ꯔꯕ ꯃꯥꯜꯂꯦ
ꯌꯦ ꯇꯕꯅꯤꯡꯉ ꯁꯤꯁꯤꯦ ꯑꯗꯨꯒ ꯅꯨꯃꯤꯠ ꯈꯨꯗꯤꯡ ꯍꯪꯉꯤꯅꯤ ꯅꯪ ꯀꯩꯗꯧꯉꯥꯏ ꯑꯁꯤ ꯂꯧꯊꯣꯛꯀꯦꯔꯥ ꯍꯥꯏꯔꯒꯀꯣ ꯆꯍꯤ ꯑꯍꯨꯝ ꯁꯨꯕ ꯅꯨꯄꯤꯗꯣ ꯃꯥꯒꯤ ꯇꯔꯒꯤ ꯀꯤꯠ ꯑꯃ ꯂꯩꯗꯅ ꯑꯣ ꯁꯣꯔꯤꯒꯤ ꯇꯥꯏꯞꯇꯁꯨ ꯀꯥꯇꯤꯒꯤ ꯇꯥꯏꯞꯇꯁꯨ ꯂꯩꯕꯗꯣ ꯑꯗꯨ ꯄꯨꯔꯒ ꯑꯩꯉꯣꯟꯗ ꯂꯥꯛꯀꯅꯤ ꯕꯦꯕꯤ ꯂꯧ ꯂꯧꯊꯣꯛꯁ ꯍꯥꯏꯔꯒꯀꯣ ꯉꯁꯤꯗꯤ ꯕꯦꯕꯤ ꯂꯧꯣꯊꯣꯛ ꯀꯦ ꯑꯩꯅ ꯇꯧꯒꯦ ꯍꯥꯏꯔꯒ ꯑꯃꯨꯛꯀ ꯂꯥꯛꯀꯅꯤ ꯑꯁ ꯂꯄꯤꯤꯗ ꯗꯣꯛꯇꯔꯁꯨ ꯁꯔꯕꯤꯅꯤ
ꯗꯣꯛꯇꯔ ꯑꯣꯏꯔꯅꯤꯅ
ꯎꯝ ꯅꯍꯥꯟꯗꯤ ꯑꯩꯕꯨ ꯏꯃꯥ ꯀꯧ ꯍꯥꯏꯔꯒꯀꯣ ꯂꯥꯛꯀꯅꯤ ꯑꯩꯉꯣꯟꯗ ꯁꯟꯅꯥꯁꯦ ꯑꯩ ꯑꯩ ꯅꯪꯒꯤ ꯏꯃꯥꯅꯤꯀꯣ ꯑꯩꯕꯨ ꯑ ꯃꯃꯥ ꯃꯃꯥ ꯑꯗꯨꯝ ꯀꯧꯑꯣ ꯀꯣꯅ ꯂꯥꯛꯈꯤꯅꯤ ꯃꯔꯛ ꯃꯔꯛꯇꯗꯤ ꯑꯩꯒꯤ ꯏꯃꯥꯁꯨ ꯑꯣꯏꯕ
ꯑꯣ ꯅꯪ ꯑꯗꯨꯝ ꯏꯟꯇꯔꯇꯦꯟ ꯇꯧꯕ ꯍꯩꯕꯒꯤꯅꯦ ꯑ
ꯑꯦꯁ ꯁꯦ ꯃꯅ
ꯍꯥꯏꯗꯤ ꯑꯉꯥꯡ ꯂꯥꯎꯕ ꯍꯩꯇꯕꯅꯦ ꯑꯩꯈꯣꯏꯗꯤ
ꯅꯨꯃꯤꯠ ꯈꯨꯗꯤꯡ ꯂꯥꯔꯒ ꯑꯁꯤ ꯑꯩꯒꯤ ꯄꯣꯛꯇꯣ ꯃꯥꯅ ꯑꯗꯨꯝ ꯆꯨꯞ ꯆꯨꯞ ꯆꯨꯞ ꯇꯧꯒꯅꯤ ꯑꯗꯨꯔꯒ ꯕꯦꯕꯤꯕꯨ ꯌꯥꯝ ꯅꯨꯡꯁꯤ ꯅꯨꯡꯁꯤ ꯍꯥꯏꯔꯦꯅ
ꯑꯥ
ꯑꯉꯥꯡꯁꯤꯡꯁꯦ ꯌꯥꯝ ꯏꯟꯇꯔꯇꯦꯟ ꯇꯧꯋꯅꯦ
ꯁꯅ ꯄꯣꯍꯜꯂꯣ
ꯎꯝ ꯅꯨꯃꯤꯠꯈꯨꯗꯤꯡ ꯍꯪꯕꯁꯦ
ꯑꯣ
ꯇꯉꯥꯏꯔꯣ ꯀꯉ
ꯃꯥꯒꯤ ꯃꯥꯅ ꯅꯦꯛꯁ ꯃꯊ ꯍꯥꯏ ꯅꯦꯛꯁ ꯃꯟ ꯑꯁꯤꯅꯦ ꯑꯦ ꯍꯒ ꯇꯦ ꯅ ꯑꯗꯨꯝ ꯍꯥꯏꯔꯦ
ꯎꯝ ꯑꯗꯨ ꯎ ꯅꯨꯄꯤ ꯀꯌꯥꯔꯥ ꯅꯪꯒꯤ ꯑꯥ
ꯑꯦ ꯑꯌꯥꯝꯕꯒꯤ ꯑꯉꯥꯡꯅ ꯅꯨꯄꯤ ꯑꯅꯤꯅꯦ ꯑꯗꯨ ꯎꯄꯥꯗꯤ ꯍꯦꯛ ꯎꯄ ꯅꯨꯕꯗꯨꯣ ꯑꯍꯥꯟꯕꯗꯨꯣ
ꯑꯥ
ꯑꯗꯨꯗ ꯅꯅꯄꯥ ꯑꯅꯤꯗꯤ ꯅꯨꯄꯤ ꯅꯨꯄꯤ ꯎꯝ ꯑꯍꯨꯝ ꯑꯣꯏꯈ꯭ꯔꯦ
ꯎꯝ ꯑꯣ
ꯑꯁꯤꯅ ꯑꯁꯤꯅ ꯂꯥꯁ ꯑꯣꯏꯔꯝꯒꯅꯤ
ꯑꯣ ꯑꯣ ꯍꯣꯏꯗ ꯑꯃ ꯃꯤ ꯑꯍꯨꯝ ꯑꯁ ꯑꯍꯨꯝꯁꯨ ꯃꯣꯏꯁꯤ ꯌꯥꯝ ꯀꯜꯂꯦ ꯑꯩꯗꯤ ꯉꯝꯗꯣ ꯃꯟꯗꯔꯦ
ꯎꯝ
ꯑꯩ ꯃꯤ ꯌꯥꯝ ꯌꯥꯝ ꯄꯣꯛꯄꯁꯤꯡ ꯃꯤꯕꯨ ꯌꯥꯝ ꯀꯜꯂꯛꯆꯩ ꯍꯥꯏꯕ ꯇꯥꯔꯦꯗ
ꯑꯥ
ꯑꯩꯁꯨ ꯑꯉꯥꯡꯗꯤ ꯌꯥꯝ ꯂꯉꯦ ꯑꯗꯣ ꯑꯁ ꯀꯔꯤ ꯇꯧꯅꯤ ꯑꯃꯨꯛꯀ ꯂꯩꯅꯤꯡꯗꯕ
ꯎꯝ
ꯎꯝ ꯍ ꯑꯃꯐꯥꯎ ꯌꯦꯡꯁꯤꯟꯕ ꯉꯝꯗꯕꯗꯤ ꯈꯗ꯭ꯔꯦ
ꯅꯪ ꯅꯪꯗꯤ ꯃꯇꯝ ꯈꯔ ꯆꯪꯒꯅꯤꯀꯣ ꯑꯉꯥꯡ ꯑꯃ ꯂꯩꯅꯤꯡꯉꯥꯏꯀꯣ
ꯎꯝ ꯇꯝ ꯂꯧꯥꯎꯈꯤꯅꯤ
ꯎꯝ
ꯑꯩꯅ ꯎꯝ ꯒꯤꯒꯦꯐ ꯂꯧꯔꯔꯣꯏ ꯑꯗꯨꯝ ꯑꯣꯄꯔꯦꯁꯟ ꯇꯧꯔꯒ ꯑꯉꯥꯡꯗꯨ ꯄꯣꯛꯄ ꯂꯣꯏꯍꯟꯒꯦ ꯍꯥꯏꯔꯗꯤ ꯍꯧꯖꯤꯛꯁꯨ ꯃꯇꯝꯗꯤ ꯑꯗꯨꯝ ꯃꯤꯅ ꯃꯤꯁꯤꯡꯁꯨ ꯑꯗꯨꯝ ꯄꯨꯅꯩꯌꯦ ꯄꯣꯛꯅꯩ ꯍꯥꯏꯌꯦ ꯑꯗꯨ ꯑꯣꯏꯔꯁꯨ ꯑꯩ ꯏꯁꯥ ꯉꯝꯗꯦ ꯑꯗꯨꯝ ꯋꯥꯔꯒ ꯂꯩꯅꯦꯗꯤ ꯌꯥꯝ ꯁꯣꯟꯕꯀꯣ ꯑꯩꯁꯦ ꯀꯔꯤ ꯀꯔꯥ ꯇꯧꯔꯗꯤ ꯕꯤꯔꯥꯅꯇ ꯊꯣꯛ ꯎꯝ
ꯀ ꯍꯥꯏꯣ
ꯍꯣꯏ ꯍꯣꯔꯦꯟ ꯇꯧꯒꯦ ꯍꯧꯖꯤꯛꯇꯤ ꯑꯩ ꯀꯩꯅꯣꯅꯦ ꯐꯣꯟ ꯑꯃꯗ ꯂꯩꯔꯤ
ꯎꯝ
ꯑꯩ ꯀꯔꯤꯅꯥꯃꯗꯤ ꯊꯥꯔ ꯃꯥꯊ ꯊꯔ ꯍ ꯌꯥ
ꯏ ꯅꯣꯅꯨ ꯄꯤꯣ ꯍꯥꯏꯒ
ꯎꯝ ꯎꯝ ꯅꯪꯒꯤ ꯃꯆꯥꯗꯤ ꯇꯨꯝꯈ꯭ꯔꯕ꯭ꯔꯣ
ꯍꯣꯏ ꯉꯁꯥꯏꯗꯒꯤ ꯇꯨꯝꯈ꯭ꯔꯦ ꯑꯗꯨꯒꯤꯅꯦ ꯑꯗꯨꯝ ꯋꯥꯔꯤ ꯁꯥꯟꯅꯔ ꯂꯩꯗꯣ ꯅꯠꯇ꯭ꯔꯗꯤ ꯑ ꯗꯦꯒ꯭ꯔꯣꯗꯨ ꯃꯔꯔꯛ ꯃꯔꯔꯛ ꯇ ꯃꯔꯛ ꯃꯔꯛꯇ ꯗꯤꯁꯇꯥꯔꯕ ꯂꯥꯛꯄꯀꯣ
ꯎꯝ
ꯑꯣꯕꯒꯤ ꯌꯥꯗ
ꯁꯨꯝꯁꯤꯦꯅꯦ ꯅꯪ ꯌꯦꯡꯥꯡꯁꯨ
ꯑ ꯈꯪꯗ꯭ꯔꯔꯤ ꯃꯤꯒꯤꯗꯃꯛꯇꯤ ꯈꯪꯗ꯭ꯔꯦ ꯑꯗꯣ ꯏꯁꯥꯒꯤꯗꯃꯛꯇꯤ ꯑꯁ ꯃꯤ ꯑꯩꯈꯣꯏꯒꯤ ꯏ ꯑꯣꯏꯈ꯭ꯔꯕꯅ ꯎꯝ ꯏꯁꯁꯥꯅꯤꯅꯥ ꯀꯔꯤ ꯇꯒꯅꯤ ꯃꯤ ꯅ ꯀꯦ ꯍꯥꯏꯔꯁꯨ ꯑꯩꯒꯤ ꯑꯃ ꯌꯥꯝ ꯐꯕꯅꯦ ꯅꯪꯁꯨ ꯇꯧꯒꯅꯤ
ꯑꯥ ꯍꯣꯏ ꯃꯤꯅꯁꯨ ꯊꯤꯌꯦꯅꯁꯨ ꯍꯩꯔꯣꯏ ꯑꯉꯥꯡꯕꯨꯗꯤ ꯑꯁ ꯑꯩꯒꯤ ꯑꯩꯗꯤ ꯑꯩꯈꯣꯏꯒꯤ ꯑꯩꯈꯣꯏ ꯋꯥꯔꯤ ꯑꯗꯨꯝ ꯁꯥꯟꯅꯕ ꯅꯨꯄꯤ ꯂꯩꯗꯅ ꯑꯩꯈꯣꯏꯒꯤ ꯃꯔꯨꯞ ꯑꯗꯨ ꯅꯨꯄꯤꯒꯤ ꯑꯉꯥꯡꯕꯨꯁꯨ ꯌꯥꯝ ꯅꯨꯡꯁꯤꯌꯦ ꯏ ꯀꯥꯡ ꯀꯥꯡꯈ꯭ꯔꯒ ꯀꯣ ꯑꯁ ꯃꯥꯒꯤꯁꯤꯇꯦ ꯇ ꯌꯥꯝ ꯌꯥꯝ ꯂꯩꯕꯅꯦ ꯃꯥꯗ ꯀꯔꯤꯅ ꯅꯣ ꯂꯧꯒꯨꯝꯕ ꯆꯠꯄ ꯀꯥꯟꯗ ꯑꯗꯨꯗ ꯀꯩꯁꯨ ꯆꯠꯀꯅꯤ ꯀꯣ ꯒꯔꯗꯦꯟꯒꯨꯝꯕ ꯊꯕꯛ ꯇꯕꯛ ꯀꯥꯟꯗ ꯃꯥꯁꯨ ꯊ ꯑꯁ ꯃꯥꯒꯤ ꯏꯃꯥꯅ ꯍꯥꯏꯌꯦ ꯃꯥꯃꯅ ꯍꯥꯏꯌꯦꯦ ꯍꯌꯥ ꯅꯨꯡꯁꯤꯕ ꯍꯥꯏꯕꯗꯣ ꯍꯥꯏꯕ ꯉꯝꯗꯦ ꯍꯥꯏꯌꯦ ꯍꯦꯛ ꯄꯣꯄ ꯀꯥꯟꯗꯀꯣ ꯎ
ꯑꯣ
ꯉꯁꯤ ꯃꯣꯔꯅꯤꯡꯗ ꯋꯥꯔꯤ ꯁꯥꯔ ꯑꯗꯨꯝ ꯍꯥꯏꯃꯁꯨ
ꯍꯣꯏ ꯑꯩ ꯑꯐꯇꯔꯅꯨꯟꯗ ꯑꯣꯏꯔꯝꯅꯤ ꯍꯦ ꯑꯩꯈꯣꯏ ꯑꯣꯏꯔꯤ ꯁꯥꯔꯒ ꯃꯥꯒꯤ ꯐꯗꯤꯒꯣꯝ ꯌꯣꯟꯕ ꯑꯗꯨꯗꯒꯤ ꯃꯥꯒꯤ ꯕꯤꯖꯤꯅꯦꯁꯁꯤꯡꯗꯣ ꯑꯩꯈꯣꯏ ꯑꯗꯨꯝ ꯋꯔꯤ ꯁꯥꯟꯅꯔꯒ ꯃꯣꯏꯗꯤ ꯃꯣꯏꯅ ꯊꯕꯛ ꯇꯧꯔꯒ ꯊꯣꯛꯄꯁꯤꯡꯗꯣ ꯌꯣꯟꯅꯤꯡꯉꯥꯏ ꯃꯐꯝ ꯂꯩꯔꯗꯤ ꯌꯥꯝ ꯐꯔꯦ
ꯍꯣꯏ ꯑꯗꯨ ꯑꯣꯏꯔꯁꯨꯀꯣ ꯃꯣꯏꯒꯤꯗꯣ ꯑꯁ ꯑꯩꯈꯣꯏꯅ ꯌꯣꯟꯗꯤ ꯋꯥꯟ ꯊꯥꯎꯖꯟꯒꯝꯁꯨ ꯀꯛꯑꯅꯤꯅ ꯑꯗꯨ ꯃꯣꯏꯗꯤ ꯀꯔꯤꯅꯣ ꯆꯥꯃ ꯉꯛꯇ ꯂꯥꯛꯑ ꯍꯥꯏꯌꯦ ꯑꯗꯨꯁꯨ ꯃꯥꯒꯤ ꯃꯄꯨꯅ ꯃꯥꯒꯤ ꯅꯨꯄꯥꯅ ꯄꯨꯔꯒ ꯆꯠꯄꯅꯦ ꯑꯥꯗ ꯌꯣꯟꯅꯤꯡꯉꯥꯏꯀꯣ ꯑꯗꯨꯁꯨ ꯌꯦꯡꯕꯅꯦ ꯆꯥꯃ ꯈꯛꯇ ꯇꯥꯟꯕꯅꯤꯀꯣ ꯃꯥꯒꯤ ꯋꯥꯟ ꯗꯦꯅꯦꯕ ꯑꯗꯨ ꯑꯗꯨꯗꯤ ꯑꯁ ꯌꯥꯝ ꯐꯠ ꯇꯦ ꯑꯩꯅ ꯑꯁ ꯅꯪ ꯏꯝꯐꯥꯜꯗ ꯁꯦꯟ ꯇꯧꯈ꯭ꯔꯗꯤ ꯑ ꯏꯝꯐꯥꯗ ꯊꯥꯕꯤꯔꯗꯤ ꯑꯩ ꯑꯣꯏꯒꯦꯔꯥ ꯑꯩ